ꯍ
ꯎꯝ
ꯇꯥꯔꯔꯕ
ꯑꯧ ꯇꯥꯥꯏꯔꯦ
ꯎꯝ ꯀꯗꯔꯃꯤꯅ
ꯑ ꯂꯗꯥꯥꯏ ꯍꯥꯏꯦ ꯌꯥꯝꯝꯕꯅꯤꯗ
ꯎꯝ ꯆꯥꯛꯇꯤ ꯇꯟ꯭ꯔꯤ
ꯑꯥ ꯆꯥꯛ ꯊꯣꯡꯗ꯭ꯔꯤ ꯊꯣꯡꯉꯅꯤ ꯉꯥꯏꯍꯥꯛ ꯂꯩꯔꯒ
ꯀꯅꯥ ꯇꯣꯡꯗꯨ
ꯑꯩꯅ ꯀꯧꯗ
ꯎꯝ ꯏꯟꯁꯥꯡꯗꯤ ꯀꯩ ꯏꯟꯁꯥꯡ ꯊꯣꯡꯗ꯭ꯔꯣ
ꯑ ꯁꯤꯔꯤꯦ ꯏꯔꯣꯜꯅꯤ ꯕꯂꯟꯗꯔꯤꯒ ꯌꯦꯟꯗꯦꯝꯒ ꯃꯇꯦꯛꯄꯒ ꯏꯔꯣꯟꯕ ꯑꯃ ꯑꯗꯒꯤ ꯄꯥꯛꯅꯝ ꯄꯥꯛꯅ ꯑꯃ ꯇꯧꯔꯅꯤ
ꯎꯝ ꯄꯥꯛꯅꯝꯖꯦ ꯄꯥꯛꯅꯝꯖꯦ ꯍꯩꯇꯦꯅꯦ ꯀꯃꯥꯟ ꯀꯃꯥꯟ ꯇꯧꯏ꯫
ꯎꯝ ꯃꯔꯣꯏꯒꯨꯝꯕ ꯈꯔ ꯌꯥꯝ ꯍꯥꯞꯇꯥꯔꯗꯤ ꯍꯥꯎꯔꯦ ꯃꯔꯣꯏ ꯅꯄꯥꯛꯄꯤꯅ ꯑꯃ ꯂꯩꯕꯗꯣ꯫ ꯑꯗꯨ ꯆ ꯗ ꯑꯗ ꯈꯣꯏꯅ ꯉꯥꯒ ꯂꯩꯇꯥꯥꯔꯗꯤ ꯉꯥ ꯑꯌꯥꯏꯕꯗꯣ ꯃꯆꯦ ꯃꯆꯦꯠ ꯁꯦꯠꯂꯒ꯫
ꯑꯥ
ꯕꯦꯁꯣꯟꯒ ꯇꯣꯠꯂꯅꯤ ꯗꯨꯗ ꯑꯩꯈꯣꯏꯅ ꯍꯥꯞꯅꯤꯡꯕ ꯖꯤꯔꯥꯝ ꯆꯜ ꯍꯥꯞꯄꯒ ꯊꯨꯝ ꯈꯔ ꯃꯣꯔꯣꯛ ꯑꯃꯨꯛ ꯃꯆꯨ ꯗꯨꯝ ꯈꯔ ꯐꯖꯅꯕꯀꯣ ꯃꯆꯨ ꯈꯔ ꯍꯥꯞꯆꯜꯂꯁꯨ ꯃꯥꯏꯅ ꯇꯧꯔꯒ ꯈꯣꯏꯒꯤ ꯌꯥꯏꯉꯪ ꯂꯥꯗꯣ ꯑꯗꯨꯗꯩꯗꯨꯗ ꯍꯧꯖꯤꯛꯀꯤ ꯄꯣꯠ ꯃꯌꯥꯝꯗꯣ ꯇꯣꯠꯂꯅꯤ ꯑꯗꯨꯒ ꯃꯍꯤ ꯌꯥꯝ ꯂꯥꯡꯍꯟꯕ ꯌꯥꯗꯦ꯫ ꯇꯣꯠꯄ ꯃꯇꯝꯗ ꯑꯗꯨꯝ ꯈꯔ ꯅꯞ ꯅꯞ ꯂꯥꯎꯅꯀꯣ ꯑꯗꯨꯒ ꯌꯥꯏꯉꯪꯂꯥꯗꯨꯗ ꯊꯦꯛꯆꯜꯂꯀꯥꯟꯗ ꯍꯥꯞꯄꯒ ꯍꯥꯟꯅ ꯀꯥꯝꯊꯣꯛꯑꯅꯤ ꯑꯗꯨꯒ ꯀꯥꯝꯊꯣꯛꯑ ꯃꯇꯨꯡꯗ ꯑꯃꯨꯛ ꯈꯥꯡꯗ ꯍꯥꯏꯗꯤ ꯈꯔ ꯄꯦꯠ ꯄꯦꯠ ꯆꯣꯠ ꯆꯣꯠ ꯂꯥꯎꯕꯗꯣ ꯂꯥꯎꯗꯅꯕ ꯈꯔ ꯀꯟꯖꯟꯅꯕ ꯃꯁꯥꯗꯣ ꯑ ꯃꯩꯒꯤꯒꯤ ꯃꯊꯛꯇ ꯈꯥꯡ ꯈꯤꯇꯪ ꯁꯥꯍꯜꯂꯒ ꯑꯗꯨꯗ ꯊꯝꯃꯒ ꯑꯃꯨꯛ ꯃꯊꯛꯇꯨꯗ ꯀꯩꯅꯣ ꯑꯔꯨꯝꯕ ꯑꯃ ꯅꯟꯖꯟꯗꯥꯔꯗꯤ ꯃꯍꯤꯒꯩꯗꯣ ꯑ ꯊꯣꯛꯂꯀꯥꯟꯗ ꯀꯪꯉꯒ ꯍꯥꯎꯋꯦꯕ꯫
ꯎꯝ ꯑꯗꯣ ꯑꯩꯅ ꯁꯤꯗ ꯑꯃꯨꯛꯈꯛ ꯆꯥꯈꯤꯕ ꯑꯃ ꯂꯩꯕ ꯑꯍꯜ ꯑꯃꯅ ꯇꯧꯕ ꯑꯗꯨꯃꯥꯏꯅ ꯅꯪꯅ ꯇꯧꯔꯤꯕ ꯃꯃꯥꯡꯗ ꯇꯧꯔꯤꯕ ꯃꯑꯣꯡ ꯃꯇꯧꯗꯨ ꯂꯣꯏ ꯇꯧꯔꯤ ꯑꯗꯨꯒ ꯍꯧꯖꯤꯛꯀꯤ ꯈꯥꯡꯗ ꯍꯥꯞꯄꯗꯣ
ꯎꯝ
ꯈꯥꯡꯗ ꯍꯥꯞꯄꯗꯣ ꯈꯥꯡꯗ ꯍꯥꯞꯄꯝꯗꯥꯏꯗꯨꯗ ꯑ ꯊꯥꯎꯗ ꯇꯥꯎꯊꯣꯛ ꯊꯣꯛꯅꯕꯁꯨ ꯌꯥꯎꯕ꯭ꯔ?
ꯑꯣ ꯈꯥꯡꯗ ꯅꯞꯁꯟꯗꯅꯕ ꯑꯣꯏꯔꯝꯃꯤ ꯑꯗꯨꯗꯤ ꯈꯥꯡꯗ ꯅꯞꯁꯟꯗꯅꯕꯒꯨꯝꯕ꯫
ꯑꯣ ꯃꯆꯨꯝꯗꯨ ꯀꯪꯉꯤꯉꯩ ꯍꯥꯎꯋꯦꯀꯣ꯫
ꯑꯥ ꯑꯥ ꯃꯆꯨꯝꯗ ꯀꯪꯉꯤꯍꯩ ꯍꯥꯎꯋꯦ꯫ ꯉꯁꯥꯏꯒꯤ ꯀꯨꯀꯔꯗ ꯀꯥꯝꯃꯨꯕꯗꯣ ꯑꯗꯨꯒꯤ ꯃ ꯆꯨꯝꯗꯣ ꯃꯁꯥꯗ ꯈꯔꯗꯤ ꯃꯆꯨꯝ ꯍꯥꯏꯗꯤ ꯃꯍꯤ ꯌꯥꯎꯔꯂꯩꯕꯗꯣ ꯑꯗꯨꯗꯣ ꯆꯠꯈꯤꯅꯕꯅꯦꯕ ꯃꯊꯛꯇ ꯑꯀ ꯑꯔꯨꯝꯕ ꯑꯃ ꯅꯪꯖꯜꯂꯤꯗꯣ꯫
ꯑꯥ
ꯑꯗꯨꯃꯥꯏ ꯇꯧꯔꯒ ꯑꯗꯒꯤ ꯉꯥꯅꯝꯖꯨ ꯑꯃꯥꯏ ꯇꯧꯅꯕꯅꯦ ꯉꯥꯒꯤ ꯍꯧꯖꯤꯛꯀꯤꯗꯨꯅ ꯄꯥꯛꯅ ꯍꯥꯏꯁꯤꯅ ꯕꯦꯁꯣꯟ ꯒꯤꯅꯤꯗꯅꯥ꯫ ꯉꯥꯒ ꯃꯔꯣꯏ ꯃꯄꯥꯡ ꯑꯗꯨꯝꯕ ꯃꯣꯔꯣꯛ ꯑꯇꯦꯛ ꯄꯥ ꯑꯩꯈꯣꯏ ꯃꯩꯇꯩ ꯃꯣꯔꯣꯛ ꯇꯦꯛꯄꯗꯣ ꯑꯗꯨꯒꯤ
ꯑꯥ ꯍꯅ ꯅꯨꯡꯁꯤꯅꯕꯀꯣ꯫
ꯎꯝ
ꯑꯥꯎ ꯏꯖꯅꯤ
ꯎꯝ ꯑꯩꯅ ꯈ꯭ꯋꯥꯏ ꯊꯣꯡꯗ꯭ꯔꯤꯕ ꯍꯦꯟꯖꯥꯡ ꯑꯅꯤ ꯈꯛꯇꯤꯂꯩ꯫
ꯀꯩ ꯀꯩꯖꯥꯡ
ꯆꯒꯦꯝ ꯄꯣꯝꯕꯒ ꯎꯇꯤꯒꯁꯦ ꯑꯩ ꯏꯃꯥ ꯑꯈꯣꯏ ꯃꯥ ꯍꯣꯏꯅꯗꯤ ꯃꯣꯏꯅ ꯗꯨꯝ ꯇꯧꯕꯅ ꯍꯥꯎꯋꯦ ꯃꯣꯏ ꯗꯨꯝ ꯇꯍꯧꯔꯦ
ꯑꯩꯁꯨ ꯆꯒꯦꯝꯗꯤ ꯍꯩꯇꯦ ꯆꯒꯦꯝꯗꯤ ꯍꯩꯇꯦꯕ꯫
ꯎꯝ
ꯑꯗꯨ ꯎꯠꯇꯤꯗꯤ ꯑꯗꯨꯝ ꯈꯔ ꯐꯖꯅ ꯍꯩꯌꯦ
ꯀꯃꯥꯏꯅ ꯊꯣꯡꯒꯦ ꯅꯪꯒꯤ ꯃꯤ ꯃꯤ ꯈꯨꯗꯤꯡꯃꯛꯀꯤ ꯃꯑꯣꯡ ꯑꯃꯃꯝꯅꯤ
ꯍꯣꯏ ꯍꯣꯏ ꯍꯣꯏ ꯌꯨꯝꯗ ꯏꯃꯥꯅ ꯊ ꯊꯣꯡꯕꯗꯤ ꯑꯩ ꯐꯖꯅ ꯌꯦꯡꯕ ꯌꯦꯡꯉꯛꯇꯦꯕꯀꯣ ꯑꯗꯣ ꯁꯤꯗ ꯑꯩꯅ ꯊꯣꯡꯕ ꯗꯤ ꯑꯩꯗꯤ ꯁꯤꯗ ꯌꯨꯝꯃꯛ ꯅꯠꯇꯕꯅꯤꯅ ꯑ ꯒ꯭ꯌꯥꯁ ꯅꯨꯡ ꯇꯤꯡꯗꯅꯕ ꯈꯨꯊꯣꯡꯗ ꯑꯣꯏꯅ ꯇꯣꯡꯉꯦ ꯀꯃꯥꯟ ꯊꯣꯡꯒꯦꯗ ꯑ ꯍꯣꯏ ꯑꯩꯒꯤ ꯑꯩꯗꯤ ꯈꯔ ꯂꯦꯡꯒꯜꯂꯦꯕ ꯂꯦꯡꯒꯟꯕ ꯑꯣꯏꯕꯅꯤꯅ ꯄꯥꯡꯈꯣꯛꯁꯨꯨ ꯍꯥꯞꯇꯦꯕ ꯍꯥꯞꯄ ꯅꯨꯃꯤꯠꯁꯨ ꯌꯥꯎꯋꯦ ꯍꯥꯞꯄꯒꯗꯤ ꯀꯐꯣꯏ ꯃꯅꯥ ꯈꯔ ꯍꯥꯞꯄꯦ ꯂꯦꯡꯗꯅꯕ ꯑꯣꯏꯁꯨ ꯑꯣꯏꯅꯝꯃꯦ ꯀꯈꯣꯏ ꯃꯅ ꯍꯥꯞꯄꯁꯦ ꯑꯥ ꯊꯤꯗꯥ ꯑꯗꯣ ꯎꯠꯇꯤꯗ ꯍꯧꯥꯎꯍꯜꯂꯤꯁꯦ ꯃꯔꯨꯏ ꯑꯣꯏꯅ ꯀꯩꯅꯣꯁꯦ ꯀꯔꯤ ꯁꯗꯥꯕꯒꯀ ꯆꯥꯡ ꯆꯨꯝ ꯆꯥꯡ ꯊꯥꯛꯄ ꯍꯩꯕꯁꯤ ꯁꯤꯗ ꯑꯗꯨꯝ ꯑꯗꯨꯗ ꯑꯩꯈꯣꯏ ꯁꯤꯗꯗꯤ ꯃꯔꯣꯏ ꯅꯥꯀꯨꯞꯄꯤꯁꯦ ꯌꯥꯝ ꯈꯔ ꯍꯣꯡꯉꯦꯕ ꯃꯔꯨ ꯑꯣꯏꯅ ꯀꯨꯞꯄꯤ ꯀꯨꯟꯒꯤ ꯂꯩꯔꯨꯔꯗꯤ ꯃꯤ ꯅꯨꯄꯥ ꯃꯉꯥ ꯇꯔꯨꯛ ꯆꯥꯕ ꯌꯥꯏꯑꯕ ꯎꯊꯤꯗ ꯅꯣꯔ ꯅꯥꯀꯨꯞꯄꯤ ꯈꯛꯇꯅꯦ ꯍꯥꯎꯍꯜꯂꯤꯁꯦ ꯑꯩꯅ ꯁꯤꯗ ꯊꯣꯡꯕꯗꯤ ꯀꯃꯥꯏꯅ ꯇꯧꯋꯤꯗꯣ ꯍꯌꯦꯡꯒꯤ ꯎꯇꯤ ꯊꯣꯡꯒꯦ ꯈꯜꯂꯒꯗꯤ ꯑꯩꯅ ꯇꯧꯗꯣꯏꯁꯦ ꯍꯋꯥꯏ ꯀꯪꯇꯛꯀ ꯃꯪꯒꯟꯒ ꯈꯔ ꯇꯤꯡꯉꯝꯕꯅꯤ ꯎꯁꯣꯏ ꯂꯩꯔꯒꯅ ꯎꯁꯣꯏ ꯁꯣꯏꯗꯠꯂꯒ ꯇꯤꯡꯉꯝꯃꯅꯤ ꯑꯗꯩꯗꯤ ꯅꯣꯡꯉꯥꯜꯂꯀꯥꯟꯗ ꯑ ꯉꯁꯥꯏꯒꯤ ꯃꯩꯗꯣ ꯌꯥꯝ ꯆꯪꯗ꯭ꯔꯦꯗꯅ ꯑ ꯀꯨꯀꯥꯔꯗ ꯏꯁꯤꯡ ꯑ ꯕ꯭ꯔꯨꯡ ꯕꯔꯨꯡ ꯁꯧꯍꯜꯂꯅꯤ ꯁꯧꯍꯜꯂ ꯃꯇꯨꯡꯗ ꯍꯥꯞꯄꯗꯤ ꯄꯣꯠꯁꯦ ꯈꯔ ꯊꯨꯅ ꯃꯨꯟꯕ ꯍꯦꯟꯕ ꯃꯥꯜꯂꯦꯀꯣ
ꯑꯥ
ꯀꯨꯀꯔꯗ ꯕꯨꯡ ꯕꯨꯡ ꯁꯧꯍꯜꯂꯅꯤ ꯑꯗꯨꯒ ꯕꯨꯡ ꯕꯨꯡ ꯁꯧꯔꯒ ꯍꯋꯥꯏ ꯀꯪꯇꯛꯇꯨꯅꯦ ꯍꯋꯥꯏ ꯑꯇꯤꯡꯕꯗꯨꯅꯦ ꯎꯁꯣꯏ ꯂꯩꯔ ꯍꯥꯞꯄꯦ ꯍꯥꯞꯇꯒ ꯍꯥꯞꯇꯦ ꯑꯗꯒꯤ ꯁꯣꯝꯗ ꯑꯩꯅ ꯉ ꯂꯥꯏꯁ ꯀꯨꯗ ꯉꯁꯥ ꯆꯥꯛ ꯍꯥ ꯍꯣꯡꯉꯦ ꯑꯩꯗꯤ ꯆꯦꯡ ꯁꯨꯡꯍꯥꯞ ꯍꯥꯞꯇꯦ ꯕꯨꯊꯤꯖꯦ ꯆꯥꯛ ꯑꯊꯣꯡꯕꯗꯨ ꯑꯗꯨꯝ ꯀꯠꯂꯒ ꯍꯥꯞꯄꯦ ꯑꯗꯨꯒ ꯆꯥꯛ ꯑꯊꯣꯡꯕ ꯈꯕꯩ ꯑꯅꯤ ꯑꯅꯤ ꯅꯠꯇ꯭ꯔꯒꯅ ꯍꯣꯏ ꯃꯤ ꯑꯍꯨꯝ ꯃꯔꯤ ꯆꯥꯗꯣꯔꯒꯅ ꯑꯍꯨꯝꯃꯨꯛ ꯍꯥꯞꯄꯦ ꯑꯈꯣꯏ ꯑꯍꯨꯝꯃꯨ ꯈꯠꯇ ꯆꯥꯗꯣꯔ ꯑꯣꯏꯔꯒꯅ ꯑꯅꯤꯈꯛꯇꯪ ꯍꯥꯞꯄꯦ ꯈꯕꯩ ꯃꯆꯥꯔ ꯔꯤꯏꯁ ꯀꯨꯀ ꯈꯕꯩ ꯃꯆꯥꯗꯣ ꯑꯗꯨꯒ ꯀꯥꯝꯃꯦ ꯃꯔꯨ ꯑꯣꯏꯅ ꯀꯣꯄꯤ ꯈꯔ ꯍꯥꯞꯈ꯭ꯔꯦ ꯀꯥꯝꯕꯗꯨꯗ ꯉꯁꯥꯏꯒꯤ ꯑ ꯑꯗꯨꯗ ꯀꯥꯝꯕꯗ ꯍꯥꯞꯈ꯭ꯔꯦ ꯃꯔꯣꯏ ꯅꯀꯨꯄꯤ ꯈꯤꯇꯪ ꯃꯨꯜꯂꯛ ꯈꯔ ꯍꯋꯥꯏꯗꯨꯅ ꯃꯨꯟꯕ ꯇꯥꯏꯃꯤꯡꯗꯨꯗ ꯍꯥꯡꯇꯣꯛꯑꯦ ꯍꯥꯡꯇꯣꯛꯑꯒ ꯀ ꯅꯥꯀꯟꯗ ꯈꯥꯡꯗ ꯊꯥꯎ ꯁꯣꯛ ꯇꯧꯔꯦ ꯃꯔꯣꯏ ꯃꯄꯥꯡ ꯈꯔ ꯈꯤꯇꯪ ꯊꯥꯎ ꯈꯔ ꯅꯝꯂꯞ ꯍꯩꯔꯒ ꯍꯥꯎꯅꯕ ꯑꯗꯩꯗꯤ ꯁꯣꯛ ꯇꯣꯛꯁꯜꯂꯦ ꯀꯨꯀꯔꯗ ꯀꯨꯀꯔꯗ ꯁꯣꯛ ꯇꯧꯁꯤꯜꯂꯒ ꯉꯁꯥꯏꯒꯤ ꯑꯩꯅ ꯁꯪꯍꯟꯅꯤꯡꯕꯒꯤ ꯁꯪꯍꯟꯅꯤꯡ ꯄꯥꯡꯈꯣꯛꯇꯣ ꯍꯥꯞꯄ ꯅꯨꯃꯤꯠꯁꯨ ꯌꯥꯎꯋꯦ ꯍꯥꯞꯇꯕ ꯅꯨꯃꯤꯠꯁꯨ ꯌꯥꯎꯋꯦ ꯑꯗꯨꯝ ꯑꯗꯨꯝ ꯍꯥꯎꯗꯤ ꯍꯥꯎꯋꯦ ꯑꯩꯅ ꯏꯁꯥꯅ ꯊꯣꯡꯕꯒꯤ ꯑꯩꯅ ꯍꯥꯎꯋꯦ ꯍꯥꯏꯕ ꯅꯠꯇꯦ ꯆꯥꯕ ꯃꯌꯥꯝꯗꯨ ꯍꯥꯎꯋꯦꯅ ꯍꯥꯏꯕ ꯍꯥꯏ ꯃꯣꯏꯅ ꯊꯣꯡꯉꯨ ꯀꯥꯟꯗꯅ ꯍꯥꯎꯇꯞꯗꯣ ꯑꯩꯅ ꯊꯣꯡ ꯀꯥꯟꯗꯅ ꯍꯥꯎꯕꯗꯣ ꯑꯗꯨꯗꯣ ꯑꯗꯨꯝ ꯍꯥꯏꯌꯦꯕ ꯑꯗꯨꯝ ꯅꯪꯅ ꯊꯣꯡꯉꯣ ꯍꯥꯎꯋꯦ ꯅꯪ ꯍꯥꯎꯋꯦ
ꯍꯗꯣ ꯃꯥꯂꯦꯅꯦ ꯃꯑꯣꯡꯗꯣ
ꯑꯥ ꯍꯣꯏ ꯃꯆꯨꯗꯤ ꯌꯥꯝ ꯁꯪꯇ꯭ꯔꯤꯛ ꯁꯪꯉꯒ ꯌꯥꯝ ꯌꯦꯡꯕꯗ ꯐꯖꯕꯗꯨꯗꯤ ꯑꯣꯏꯗꯦꯕ ꯈꯤꯇꯪꯗꯤ ꯑ ꯑꯁꯪꯕ ꯌꯥꯝ ꯍꯥꯞꯇꯕ ꯈꯤꯇꯪꯗꯤ ꯋꯥꯔꯞ ꯆꯠꯂꯦ ꯑꯗꯨꯒ ꯃꯍꯥꯎꯗꯤ ꯑꯗꯨꯝ ꯁꯪꯇꯤꯛ ꯁꯪꯕꯗꯨꯗꯒꯤ ꯍꯦꯜꯜꯂꯤꯦ ꯑꯩꯅ ꯎꯇꯤ ꯆꯥꯈꯤꯕꯒꯤ ꯅꯣꯛꯅꯤꯡꯕ ꯄꯥꯎ ꯑꯃꯗꯤ ꯂꯩ ꯎꯇꯤ ꯑ ꯅꯨꯄꯤ ꯅꯨꯄꯤꯖꯦ ꯁꯨꯝ ꯍꯣꯏ ꯏꯟꯖꯥꯡ ꯆꯥꯛ ꯏꯟꯖꯥꯡ ꯊꯣꯡꯕꯁꯦ ꯌꯥꯝ ꯍꯩꯕ ꯅꯨꯄꯤꯗꯤ ꯂꯩꯀꯣ ꯑꯗ ꯈꯔ ꯍꯩꯇꯕ ꯅꯨꯄꯤ ꯑꯣꯏꯕꯖꯥꯠꯅꯤ ꯑꯩꯅ ꯏꯃꯥ ꯑ ꯀꯩꯅꯣꯒꯤ ꯊꯕꯛ ꯑꯃ ꯆꯠꯂꯝꯃꯤ ꯊꯕꯛꯇꯨꯒꯤ ꯏꯃꯨꯡꯗꯨꯒꯤ ꯃꯣꯏꯒꯤ ꯏꯇꯩ ꯃꯗꯨꯅ ꯎꯠꯇꯤ ꯊꯣꯡꯉꯤꯕ ꯎꯇꯤꯁꯦ ꯁꯪ ꯇ꯭ꯔꯤꯛ ꯁꯪꯉꯦ ꯎꯇꯤꯁꯦ ꯈꯔ ꯄꯥꯝꯃꯦꯕ ꯑꯩꯁꯦ ꯁꯪꯇ꯭ꯔꯤꯛ ꯁꯪꯉꯦ ꯑꯗꯨꯒ ꯃꯅꯝꯁꯦ ꯃꯅꯝ ꯐꯖꯅ ꯅꯨꯡꯁꯤ ꯑꯗꯨꯒ ꯄꯩꯁꯥꯗꯤ ꯐꯖꯟ ꯆꯪꯍꯜꯂꯦ ꯎꯨꯌꯦꯟꯒ ꯍꯥꯞꯇꯅ ꯎꯁꯣꯏꯒ ꯍꯥꯞꯇꯅ ꯐꯖꯅ ꯆꯪꯍꯜꯂꯦ ꯄꯩꯁꯥꯗꯤ ꯇ ꯇꯪꯉꯨ ꯀꯥꯟꯁꯤ ꯑꯗꯨꯗꯤ ꯃꯍꯥꯎꯗꯤ ꯀꯗꯥꯏ ꯌꯣꯠ ꯉꯝꯗꯕꯅꯤꯅꯦ
ꯀꯃꯥꯏ ꯇꯧꯔꯝꯃꯤꯅꯣ
ꯈꯔꯤꯗꯨꯅ ꯏ ꯌꯥꯛ ꯌꯥꯛꯑꯦ ꯑꯗꯨ ꯑꯃꯨꯛꯇ ꯁꯣꯏꯕ ꯅꯠꯇꯕ ꯎꯠꯇꯤ ꯊꯣꯡꯉꯤ ꯈꯨꯗꯤꯡꯒꯤ ꯑꯗꯨꯝ ꯍꯥꯎꯇ꯭ꯔꯦ ꯑꯗꯨ ꯃꯣꯏ ꯎꯇꯤ ꯊꯣꯡꯉꯤ ꯈꯨꯗꯤꯡꯒꯤ ꯎꯆꯤꯅꯥ ꯀꯥꯡꯍꯧ ꯑꯗꯨꯝ ꯌꯥꯎꯒꯜꯂꯦ ꯑꯗꯨ ꯎꯆꯤꯅꯥ ꯀꯥꯡꯍꯧꯗꯨꯒ ꯑꯗꯨꯝ ꯆꯥꯏ ꯑꯩ ꯑꯗ ꯎꯠꯇꯤ ꯄꯥꯡꯒ꯭ꯔꯣ ꯑꯩ ꯃꯥꯅ ꯍꯪꯉꯦ ꯀꯩꯗꯧꯕꯩꯅꯣ ꯎꯇꯤꯤꯁꯦ ꯅꯪ ꯅꯪ ꯎꯇꯤꯤꯁꯦ ꯍꯥꯎꯗ꯭ꯔꯕ ꯍꯪꯉꯦ ꯑꯩꯅ ꯑꯁ ꯑꯇꯩ ꯃ ꯑꯩ ꯎꯇꯤꯁꯦ ꯀꯌꯥ ꯄꯥꯝꯗꯕ ꯍꯥꯏꯔꯦ ꯑ ꯄꯥꯝꯈ꯭ꯔꯣ ꯑꯩꯁꯦ ꯄꯥꯝꯗꯕ ꯑꯗꯨꯝ ꯍꯥꯏꯔꯦ ꯍꯥꯎ ꯇꯦ ꯍꯥꯏꯔꯣꯗꯤ ꯅꯅꯨꯡꯥꯏꯦ
ꯀꯗꯣ ꯀꯧꯅꯤ ꯍꯥꯏꯅꯦ ꯀꯥꯎꯔꯣꯏ ꯍꯥꯏꯔꯛꯑꯣꯔꯦ
ꯀꯟ ꯈꯤꯇꯪ ꯇꯥꯎꯕ ꯅꯨꯡꯉꯥꯏꯦ
ꯇꯣꯂꯛꯒꯦꯁ ꯀ
ꯎꯝ ꯑꯣ ꯆꯥꯛꯇꯤ ꯄꯨꯡ ꯀꯌꯥꯗ
ꯆꯥ ꯍꯧ ꯁꯤ ꯑꯥ ꯂꯦꯅ ꯊꯣꯡꯉꯗ
ꯑꯝ
ꯑꯩꯈꯣꯏ ꯃꯩ ꯈꯤꯇꯪ ꯁꯣꯜꯂꯦꯕ ꯍꯟꯗꯛꯁꯦ ꯑꯗꯨꯒꯤ ꯒ꯭ꯌꯥꯁ ꯑꯗꯨꯝ ꯊꯣꯡꯉꯦ ꯑꯣ ꯎꯇꯤ ꯊꯣꯡꯕꯁꯦ ꯑꯗꯨꯅꯦ ꯊꯨꯝ ꯊꯥꯛꯄꯩ ꯆꯥꯡ ꯑꯗꯒꯤ ꯁꯣꯗꯥ ꯄꯥꯏꯀ꯭ꯔꯞ ꯍꯥꯞꯄꯒꯤ ꯍꯦꯟ ꯇꯥꯔꯗꯤ ꯍꯥꯎꯔꯣꯏꯗꯣꯏꯅꯦꯕ ꯆꯞ ꯆꯥꯕꯤꯗꯨꯅꯦꯕ ꯍꯩꯕ ꯁꯤꯡꯉꯁꯦ ꯆꯞ ꯆꯥꯕꯤꯗ ꯍꯥꯞꯄ ꯍꯩꯕꯗꯨꯅꯦꯕ
ꯝ ꯍꯔ
ꯑꯩꯁꯨ ꯇꯝ ꯇꯥꯏꯑꯌꯦꯅ ꯍꯧꯖꯤꯛ ꯍꯥꯏꯔꯤ ꯃꯑꯣꯡꯗꯨꯗ
ꯍꯣꯏ ꯌꯦꯡꯉꯣ ꯍꯥꯎꯕꯅꯦ ꯃꯔꯨ ꯑꯣꯏꯅ ꯄꯥꯛꯅ ꯀꯨꯞ ꯄꯤꯗꯣ ꯈꯔ ꯅꯞꯂꯞꯅ ꯑꯗꯨꯝ ꯍꯥꯞꯄꯒ ꯑꯗꯨꯝ ꯁꯪꯍꯟꯕ ꯌꯥꯕꯅꯦ ꯀꯨꯏꯅ ꯊꯣꯡꯉꯒꯀꯣ
ꯑꯥ
ꯑꯗꯨ ꯑꯗꯨꯝ ꯍꯥꯎꯕꯅꯦ
ꯑꯍꯥꯟꯕꯗ ꯀꯨꯀꯔꯗ ꯍꯥꯞꯇꯣꯏꯁꯦ ꯏꯁꯤꯡ ꯍꯥꯟꯅ ꯈꯔ ꯍꯥꯞꯇꯣꯏ ꯅꯠꯇ꯭ꯔꯣ
ꯑ ꯏꯁꯤꯡ ꯍꯥꯟꯅ ꯍꯥꯞꯄꯣ ꯑꯗꯨꯒ ꯏꯁꯤꯡꯗꯣ ꯄꯕ꯭ꯔꯨꯡ ꯄꯕ꯭ꯔꯨꯡ ꯁꯧꯍꯜꯂꯣ ꯊꯁꯤꯡ ꯍꯋꯥꯏ ꯀꯥꯡꯇꯛꯀꯨꯝꯕ ꯊꯣꯡꯉꯁꯨ ꯑꯗꯨꯝ ꯕ꯭ꯔꯨꯝ ꯕ꯭ꯔꯨꯝ ꯁꯥꯎꯁꯤꯅ ꯈꯔꯗꯤ ꯊꯨꯅ ꯑꯗꯨꯝ ꯃꯨꯜꯂꯦꯅ ꯑꯗꯣ ꯈꯔ ꯊꯨꯅ ꯑꯃꯨꯛꯣꯏ ꯃꯨꯜꯍꯟꯒꯦ ꯍꯥꯏꯔꯅ ꯊꯨꯝ ꯌꯥꯅ ꯑꯃꯨꯛ ꯊꯥꯛꯆꯟꯈ꯭ꯔꯗꯤ ꯀꯗꯨꯅꯕ ꯂꯩꯦ ꯂꯤꯁꯤꯡ ꯍꯟꯅꯕꯨꯡꯕꯨꯝ ꯁꯍꯜꯂꯣ ꯑꯗꯨꯒ ꯑꯗꯨꯃꯥꯏꯅ ꯇꯧ ꯑꯗꯨꯗꯣ ꯅꯪ ꯊꯥꯔꯑꯣꯏꯗꯤ ꯀꯃꯥꯏꯅ ꯇꯧꯔ ꯊꯣꯡꯉꯦ
ꯇ ꯑꯣꯏꯔꯣ
ꯍꯣꯏ
ꯑꯔꯣꯏꯗꯤ ꯃꯃꯥꯏ ꯀꯛꯑꯅꯤ ꯃꯅꯤꯡ ꯀꯛꯑꯅꯤ ꯍꯥꯏꯗꯤ ꯍꯥꯟꯅ ꯈꯔꯗꯤ ꯃꯇꯝ ꯈꯔꯗꯤ ꯐꯠꯇꯤꯡꯉꯦꯗꯅꯀꯣ ꯃꯥꯒꯤ ꯐꯠꯇꯕ ꯃꯅꯨꯡꯗ ꯂꯩꯕꯁꯤꯡꯗꯣ ꯊꯣꯛꯅꯕꯅ
ꯎꯝ
ꯑꯗꯨꯒ ꯍꯥꯟꯅ ꯉꯧꯊꯣꯛꯑꯦ ꯈꯥꯡꯗ ꯊꯥ ꯑꯃ ꯀꯩꯝ ꯍꯥꯞꯇꯕꯤꯗ ꯑꯩꯈꯣꯏꯒꯤ ꯊꯔꯣꯏꯗꯣ ꯃꯅꯨꯡꯗ ꯌꯥꯎꯔꯤꯗꯣ ꯃꯨꯟꯅꯕꯅ ꯉꯥꯎꯊꯣꯛꯄꯁꯨ ꯈꯥꯡꯗ ꯉꯧꯊꯣꯛꯑꯁꯨ ꯌꯥꯔꯦ ꯑꯗꯨꯒ ꯀꯨꯀꯔꯗ ꯑ ꯀꯨꯀꯔꯗ ꯍꯥꯟꯅ ꯀꯥꯝꯊꯣꯛꯄ ꯑꯣꯏꯔ ꯃꯥꯜꯂꯦ ꯇꯒ ꯊꯅ ꯀꯃꯅꯤ ꯈꯥꯡꯗ ꯑꯃꯨꯛ ꯀꯨꯀꯔꯗ ꯀꯥꯝꯕꯗꯣ ꯃꯨꯜꯂꯕꯅꯦꯕ ꯀꯨꯀꯔꯗ ꯀꯥꯕꯗꯨ ꯂꯅ ꯍ ꯑꯗꯨꯒ ꯑꯃꯨꯛ ꯈꯥꯡꯗ ꯈꯤꯇꯪ ꯀꯥꯁꯟꯅꯕ ꯃꯀꯨ ꯀꯩꯗꯣ ꯃꯅꯝ ꯅꯨꯡꯁꯤꯅꯕꯅ ꯈꯥꯡꯗꯕ ꯉꯧꯔꯦ ꯑꯗꯨꯒ ꯑꯗꯒꯤ ꯁꯣꯛ ꯇꯧꯕꯗ ꯑꯗꯨ
ꯉꯁꯥꯏꯒꯤ ꯀꯨꯀꯔꯗ ꯀꯥꯝꯕꯗꯨꯗ ꯑꯂꯨꯒ ꯑꯗꯨꯝ ꯄꯨꯟꯅ ꯀꯥꯃꯤꯟꯅꯔꯅꯤ ꯑꯗꯨꯒ ꯑꯂꯨꯗꯣ ꯍꯣꯔꯦꯟ ꯇꯣꯉꯥꯟ ꯇꯣꯉꯥꯟ ꯂꯧꯊꯣꯛꯑꯅꯤ ꯍꯥꯏꯗꯤ ꯊꯔꯣꯏꯒꯤꯅ ꯇꯣꯉꯥꯟ ꯑꯃ ꯑꯥꯂꯨꯗꯨꯝ ꯇꯣꯉꯥꯟ ꯂꯧꯊꯣꯛꯑꯒ ꯑꯂꯨ ꯑꯗꯨꯣ ꯃꯦꯠꯂꯒ ꯊꯝꯃꯅꯤꯗꯅ ꯑꯗꯨꯒ ꯊꯥꯎꯗ ꯑꯩꯈꯣꯏꯒꯤ ꯃꯔꯣꯏ ꯃꯄꯥꯡ ꯉꯧꯔꯅꯤ ꯑꯗꯨꯒ
ꯉꯥꯒꯨꯝꯕꯗꯤ ꯊꯥꯛꯄ
ꯑꯥ ꯑꯥ ꯑꯥ ꯉꯥ ꯊꯥꯄꯦ ꯉꯥ ꯉꯥ ꯊꯥꯛꯑꯦ ꯉꯥꯗ ꯑꯩꯈꯣꯏꯒꯤ ꯅꯨꯡꯁꯥ ꯉꯥꯔꯤꯅ ꯂꯩꯗꯅ ꯑꯥ ꯑꯌꯥꯏꯕꯒꯨꯝꯕꯅꯦꯅ ꯍꯥꯎꯕꯅꯦ ꯑꯥ
ꯉꯔꯤꯒꯨꯝꯕ ꯑꯗꯨꯝ ꯊꯥꯏꯑꯀꯣ
ꯎꯝ
ꯑꯩꯅ ꯑꯃꯨꯛꯈꯛ ꯊꯔꯣꯏꯁꯦ ꯆꯥꯈꯤꯕ ꯑꯃ ꯂꯩꯌꯦ ꯊꯔꯣꯏꯁꯦ ꯌꯥꯝ ꯍꯥꯎꯇꯅ ꯃꯐꯝ ꯂꯩꯔꯤꯉꯩꯗ ꯊꯔꯣꯏꯁꯦ ꯈꯨꯗꯛꯇꯒꯤ ꯂꯧꯕꯨꯛꯛꯇ ꯈꯨꯜꯂꯦ ꯑꯗꯨꯒ ꯃꯅꯤꯡ ꯀꯛ ꯀꯛꯑꯦ ꯅꯤꯡ ꯁꯕꯗꯤ ꯆꯥꯟ ꯊꯣꯛꯑꯦ ꯆꯥꯝꯊꯣꯛꯑ ꯃꯇꯨꯡꯁꯤꯗ ꯃꯣꯏꯅ ꯀꯃꯥꯏꯅ ꯇꯧꯒꯦꯗ ꯑ ꯐꯨꯠꯂꯦ ꯐꯨꯠꯂꯒ ꯊꯥꯎꯗꯨꯁꯨ ꯍꯥꯏꯗꯤ ꯐꯨꯠꯂ ꯃꯇꯨꯡꯗ ꯈꯤꯇꯪꯗꯁꯨ ꯀꯪꯅꯕ ꯉꯧꯊꯣꯛꯏꯗꯅ
ꯎꯝ
ꯑꯗꯨ ꯉꯥꯎꯊꯣꯛ ꯈꯣꯠꯇꯣꯛꯄꯁꯤꯁꯨ ꯑꯝꯇ ꯇꯧꯗꯕꯤꯗ ꯍꯦꯛꯇ ꯐꯨꯠ ꯂꯣꯏꯔꯒ ꯃꯨꯜꯂꯦ ꯍꯥꯏꯔꯒ ꯀꯗꯨꯗ ꯊꯣꯡꯉꯦ ꯑꯗꯨꯅ ꯅꯥ ꯂ ꯆꯥꯕꯗ ꯌꯣꯠꯄ ꯉꯝꯈꯤꯗꯦ ꯃꯗꯨꯃ ꯑꯩꯣꯏꯁꯨ ꯃꯇꯣꯡ ꯑꯝꯇ ꯆꯥꯈꯤꯦ ꯑꯃꯅꯤꯈꯛ ꯆꯥꯔꯦ ꯑꯗꯨꯒ ꯑꯗꯨꯃꯥꯏꯅ ꯇꯧꯔꯝꯕꯗꯩꯗꯤ ꯑꯩ ꯑꯗꯨꯝ ꯇꯣꯛꯈ꯭ꯔꯦ ꯑꯗꯨ ꯃꯇꯨꯡꯗ ꯑꯩ ꯊꯔꯣꯏꯁꯦ ꯐꯅ ꯀꯨꯏꯅ ꯍꯩꯅꯔꯔꯨꯗ꯭ꯔꯦ ꯍꯥꯏꯗꯤ ꯃꯣꯏ ꯊꯣꯡꯕ ꯃꯑꯣꯡ ꯃꯇꯧꯗꯨꯅꯀꯣ ꯅꯉꯪ ꯊꯣꯡꯕꯗꯨꯗꯤ ꯍꯥꯎꯋ ꯃꯔꯦ